ꯍꯜꯂꯣ
ꯇꯥꯕ ꯇꯕꯦ ꯇꯥꯕ꯭ꯔꯣ
ꯍꯦꯜꯂꯣ
ꯇꯥꯕ꯭ꯔꯣ
ꯑꯥ ꯇꯥꯔꯦ ꯇꯥꯔꯦ
ꯄꯤꯡꯅ ꯇꯥꯕ꯭ꯔꫭ ꯍꯧꯅ ꯇꯥꯕ꯭ꯔꯣ
ꯑ ꯑꯗꯨꯝ ꯇꯥ ꯐꯖꯅ ꯉꯥꯡꯅ ꯈꯔꯗꯤ ꯑꯗꯨꯝ ꯇꯥꯔꯦ
ꯋꯥꯔꯤ ꯈꯔ ꯂꯤꯅꯁꯤꯅꯦ ꯑꯗꯨꯗꯤ
ꯑꯣ ꯃꯈꯣꯟ ꯈꯔ ꯇꯞꯄꯦ
ꯍꯧꯖꯤꯛ ꯍꯧꯖꯤꯛꯁꯨ ꯇꯞꯄ꯭ꯔꯣ
ꯎꯝ ꯇꯞꯄꯦ
ꯇꯧꯔꯤꯕꯣ
ꯑꯣ ꯌꯥꯔꯦ ꯌꯥꯔꯦ
ꯍꯧꯔꯛꯑꯕ
ꯑꯥ ꯍꯧꯔꯦ
ꯀꯟꯅ ꯉꯥꯡꯕ ꯗꯔꯀꯥꯔ ꯑꯃ ꯑꯣꯏꯔꯦ ꯑꯗꯨꯗꯤ
ꯃꯥꯏꯛ ꯑꯃ ꯍꯥꯞꯄꯁꯦ
ꯑ ꯃꯥꯏꯀ꯭ꯔꯥꯐꯣꯟ ꯍꯜꯂꯣ ꯍꯜꯂꯣ ꯂꯥꯎꯕꯗꯣ ꯑꯗꯨꯃꯥꯏꯅ ꯇꯧꯗ꯭ꯔꯗꯤ ꯌꯥꯔꯔꯣꯏ
ꯑꯃꯨꯛ ꯇꯞꯊꯥꯈ꯭ꯔꯦ
ꯇꯞꯊ ꯇꯞꯊꯈ꯭ꯔꯕꯣ ꯑꯃ ꯍꯧꯖꯤꯛ
ꯑꯣ ꯑꯣ ꯌꯥꯔꯦ ꯁꯤꯅ ꯑꯃꯨꯛ ꯉꯁꯥꯏꯒꯤꯗ ꯑꯃꯨꯛ ꯊꯞꯊ ꯈ꯭ꯔꯕ ꯑꯗꯨꯒꯤ
ꯑꯣ ꯌꯥꯅꯤ ꯌꯥꯅꯤ ꯑꯩ ꯍꯧ ꯍꯧꯅ ꯉꯥꯡ ꯉꯛꯑꯒꯦ ꯑꯗꯨꯗꯤ ꯅꯪ ꯋꯥꯔꯤ ꯋꯥꯔꯤ ꯂꯤ ꯍꯥꯏꯅꯉꯥꯏ ꯂꯩꯗꯧꯔꯣ ꯅꯨꯡꯉꯥꯏꯕ ꯋꯥꯔꯤ ꯑꯃ ꯂꯤꯔꯛꯑꯣ
ꯅꯨꯡꯉꯥꯏꯕ ꯋꯥꯔꯤ ꯍꯥꯏꯁꯦ ꯌꯥꯝ ꯁꯥꯡꯕꯕꯨꯗꯤ ꯑꯣꯏꯔꯔꯣꯢ ꯀꯩꯅꯣ ꯇꯧꯕ ꯍꯧꯖꯤꯛꯁꯦ ꯑꯩꯁꯦ ꯑꯩꯈꯣꯏ ꯁꯣꯝꯁꯦ ꯅꯣꯡꯁꯨ ꯍꯥꯏꯐꯦꯠ ꯍꯥꯏꯐꯦꯠ ꯇꯥꯏꯌꯦꯕꯀꯣ ꯑꯗꯨꯗꯨꯅ ꯕꯥ ꯍꯣꯏ ꯇꯧꯔꯒꯅꯦ ꯑꯍꯥꯎꯕ ꯑꯃ ꯆꯥꯅꯁꯦꯅ ꯍꯥꯏꯅꯔꯝꯕ ꯑꯗꯨꯗꯨꯒꯤ ꯂꯧꯕ ꯆꯠꯁꯦꯅ ꯍꯥꯏꯅꯔꯤꯕ
ꯀꯔꯤ ꯑꯍꯥꯎꯕꯅꯣꯅꯦ ꯆꯥꯟꯅꯗꯣꯏꯁꯤꯕꯣ
ꯉꯥꯅꯨ ꯆꯥꯁꯦꯅ ꯍꯥꯏꯅꯕ ꯑꯁꯣꯝ ꯑꯩꯈꯣꯏ ꯁ꯭ꯋꯥꯏꯗꯗꯤ ꯐꯪꯗ꯭ꯔꯦꯕꯀꯣ ꯑꯁ꯭ꯋꯥꯏ ꯈꯔ ꯆꯠꯂꯒ ꯂꯩꯌꯦ ꯑꯗꯨꯒꯤ ꯃꯐꯝꯗꯨꯗꯒꯤ ꯌꯦꯡꯉꯨꯗꯧꯕ ꯑꯗꯨꯣ ꯅꯣꯡꯁꯦ ꯑꯗꯨꯝ ꯄꯥꯔꯤ ꯄꯥꯔꯤ ꯑꯗꯨꯝ ꯇꯥ ꯂꯩꯔꯦꯕ ꯍꯥꯏꯗꯤ ꯑꯗꯨꯝ ꯊꯣꯛꯑꯁꯨ ꯅꯣꯡꯗ ꯆꯣꯠꯂ ꯇꯧꯕ ꯑꯗꯨꯗꯨꯒꯤ ꯉꯥꯏꯕ ꯑꯣꯏꯅ ꯂꯩꯔꯤꯅꯦ ꯉꯥꯅꯨ ꯆꯥꯁꯦꯅ
ꯉꯁꯤꯗꯤ ꯍꯥꯎꯗꯣꯔꯦꯅꯦ ꯑꯗꯨꯗꯤ ꯅꯣꯡ ꯒ ꯆꯨꯕꯒ ꯑꯗꯨꯃꯥꯏꯅ ꯊꯤꯠꯂꯤ ꯊꯤꯠꯂꯤ ꯆꯨꯕꯗꯣ ꯑ ꯑꯍꯥꯎꯕ ꯊꯥꯎ ꯉꯧꯕ ꯆꯥꯕ ꯑꯗꯒꯤ ꯑꯗꯨꯃꯥꯏꯅ ꯏ ꯊꯣꯛꯄ ꯆꯥꯕꯁꯤ ꯌꯥꯝꯅ ꯍꯥꯎꯕꯅꯤꯅ ꯇꯧꯔꯤꯁꯤ ꯋꯦꯗꯔꯗꯨꯒ ꯆꯞ ꯆꯥꯟꯅꯔꯦꯅ ꯇꯧꯔꯤꯁꯦ ꯑꯗꯒꯤ ꯅꯍꯥꯟꯗꯒꯤ ꯃꯤ ꯑꯃ ꯑꯁꯨꯝ ꯉꯥꯅꯨ ꯉꯥꯅꯨ ꯆꯥꯅꯤꯡꯉꯤ ꯍꯥꯏꯔꯝꯕꯁꯤꯗꯤ ꯏꯔꯨꯖꯅꯤꯡꯕꯒ ꯊꯣꯡꯒꯥ ꯇꯦꯛꯄꯒ ꯃꯥꯟꯅꯕ ꯍꯥꯏꯗꯣ ꯑꯣꯏꯔꯦꯅꯦ ꯆꯨꯝꯗ꯭ꯔꯣ
ꯑꯦ ꯆꯨꯝꯃꯦ ꯆꯨꯝꯃꯦ ꯄ꯭ꯔꯃꯥꯟꯗꯣ ꯌꯥꯝ ꯆꯥꯅꯅ ꯊꯣꯛꯈ꯭ꯔꯕꯗꯣ ꯑꯗꯨꯃꯥꯏꯅ ꯇꯧꯔꯦ ꯍꯥꯏꯕ
ꯍꯣꯏꯅꯦ ꯑꯗꯨꯅꯦ ꯇꯧꯔꯤꯁꯦ
ꯑꯍꯥꯎꯕꯁꯦꯀꯣ ꯌꯥꯝ ꯆꯥꯁꯤꯟꯕꯗꯤ ꯉꯝꯗꯕꯀꯣ ꯑꯗꯨꯝꯗꯤ ꯆꯥꯅꯤꯡꯉ ꯂꯩꯕꯗꯣ ꯑꯗꯨꯅꯅꯦꯕ ꯇꯧꯔꯤꯁꯦ ꯑꯗꯨꯝ ꯅꯨꯡꯇꯤꯒꯤ ꯑꯍꯥꯎꯕ ꯌꯥꯎꯔꯗꯤ ꯆꯥꯛ ꯆꯥꯕ ꯌꯥꯕꯤꯗꯣ ꯑꯍꯥꯎꯇ꯭ꯔꯗꯤ ꯆꯥꯅꯤꯡꯗꯕꯤꯗꯣ ꯑꯗꯨꯗꯣ ꯁꯥꯒꯠꯂꯛꯑꯕꯨꯗꯤ ꯆꯥꯗꯦꯀꯣ ꯍꯥꯏꯗꯤ ꯍꯧꯖꯤꯛꯇꯣ ꯀꯩ ꯍꯥꯏꯅꯤ ꯁꯥꯁꯨ ꯁꯥꯗꯕꯤ ꯑꯗꯨ ꯑꯣꯏꯌꯦꯕꯀꯣ ꯉꯥꯏꯍꯥꯛ ꯁꯥꯔꯝꯃꯁꯨ ꯅꯣꯡ ꯇꯥꯈꯤꯕꯒꯤ ꯖꯔ ꯂꯥꯎ ꯏꯪꯊꯕꯤꯗꯣ ꯑꯗꯨꯃꯥꯏꯅ ꯇꯧꯕ ꯑꯗꯨꯗꯨꯅ ꯑꯗꯨꯝ ꯑꯍꯥꯎꯕꯁꯨ ꯑꯗꯨꯝ ꯆꯥꯅꯤꯡꯉꯦ ꯑꯗꯣ ꯁꯥꯒꯠꯂꯛꯑꯗꯤ ꯊꯥꯎ ꯒꯥꯢꯁꯦ ꯃꯁꯛ ꯐꯥꯎ ꯌꯦꯡꯅꯤꯡꯗꯦꯗꯅ
ꯃꯥꯅꯤ ꯃꯥꯅꯤ ꯆꯨꯝꯃꯤ ꯆꯨꯝꯃꯤ ꯑꯁ ꯊꯥꯎꯁꯤꯗꯤ ꯆꯥꯅꯤꯡꯗꯦ ꯑꯁꯦꯡꯕ ꯈꯔ ꯁꯨꯝ ꯑꯩꯈꯣꯏꯒꯤ ꯏꯪꯕ ꯈꯣꯠꯄ ꯅꯤꯡꯊꯝꯊꯥꯒꯨꯝꯕꯗꯅ ꯆꯥꯔꯒꯅ ꯊꯥꯎꯁꯤ ꯈꯔ ꯍꯥꯎꯕꯒꯤ ꯋꯥꯅꯤ ꯑꯗꯒꯤ ꯀꯥꯂꯦꯟ ꯊꯥꯗꯗꯤ ꯑꯃꯨꯛ ꯑꯗꯨꯝꯕ ꯆꯥꯁꯤꯜꯂꯗꯤ ꯆꯥꯁꯨ ꯆꯥꯅꯤꯡꯗꯦ ꯑꯗꯨꯏ ꯃꯛꯇ ꯁꯥꯅ ꯁꯥꯕꯅꯦ ꯊꯥꯎꯅꯦ ꯇꯨꯝꯕꯁꯨ ꯋꯥꯕ ꯍꯥꯏꯒꯗ꯭ꯔꯥ ꯑꯗꯨꯃꯥꯏꯁꯨ ꯇꯧꯔꯒ ꯏꯁꯥ ꯌꯥꯝ ꯅꯨꯡꯉꯥꯏꯇꯕꯗ ꯑꯣꯏ ꯑꯗꯨꯅ ꯅꯤꯡꯊꯝꯊꯥꯁꯤꯗꯤ ꯑꯦ ꯀꯩꯅꯣꯁꯤꯗꯤ ꯀꯥꯂꯦꯟ ꯊꯥꯁꯤꯗꯤ ꯑꯩꯒꯤ ꯑꯣꯏꯅꯗꯤ ꯃꯍꯤ ꯌꯥꯝ ꯊꯛꯄ ꯁꯤꯅꯤ ꯅꯨꯡꯉꯥꯏꯔꯤꯁꯤ ꯇꯧꯔꯤꯁꯦ ꯑꯗꯣ ꯅꯣꯏ ꯉꯥꯅꯨ ꯆꯥꯗꯣꯏꯗꯨꯕꯣ ꯅꯣꯏ ꯃꯤ ꯀꯌꯥ ꯁꯨꯒꯦ
ꯉꯥꯅꯨꯁꯦ ꯑꯩꯈꯣꯏ ꯑꯩꯈꯣꯏ ꯄꯨꯄꯨꯅꯦ ꯑꯩꯅꯦ ꯕꯣꯕꯣꯛꯅꯦ ꯑꯩꯈꯣꯏ ꯑꯍꯨꯝ ꯑꯃ ꯂꯩꯔꯦ ꯑꯩꯈꯣꯏ ꯑꯩꯈꯣꯏ ꯇꯔꯨꯛ ꯆꯥꯗꯣꯏꯅꯦ ꯑꯩꯈꯣꯏ ꯆꯥꯆꯥꯎ ꯍꯣꯏ ꯃꯣꯏ ꯏꯃꯨꯡꯗꯣ ꯆꯥꯛꯆꯥꯅꯦ ꯃꯃꯣꯅꯦ ꯑꯗꯨꯒ ꯃꯣꯏ ꯑꯉꯥꯡ ꯑꯃꯒꯀꯣ ꯑꯗꯨꯗꯨꯒ ꯑꯩꯈꯣꯏ ꯇꯔꯨꯛꯅꯦ ꯄꯨꯟꯅ ꯆꯥꯗꯣꯏꯁꯦ ꯑꯗꯣ ꯑꯩꯅ ꯆꯥꯅꯤꯡꯉꯤꯕ ꯎ ꯃꯑꯣꯡꯗꯣ ꯇꯥꯗꯣꯏꯔꯥ ꯇꯥꯔꯣꯏꯗꯣꯏꯔꯗꯤ ꯈꯪꯗꯦꯕ ꯊꯣꯡꯕꯕꯨꯗꯤ ꯑꯩꯅ ꯊꯣꯡꯉꯣꯏꯕꯀꯣ ꯑꯗꯨ ꯑꯣꯏꯔꯁꯨ ꯑꯩꯅ ꯆꯥꯅꯤꯡꯕꯁꯦ ꯀꯩ ꯍꯥꯏꯅꯤ ꯃꯍꯤꯁꯨ ꯃꯍꯤ ꯌꯥꯝ ꯍꯥꯞꯇꯕꯤꯗꯅꯦꯀꯣ ꯈꯔ ꯅꯞꯂꯞ ꯇꯧꯔꯒ ꯆꯥꯕꯤꯗꯣ ꯑꯗꯨꯗ ꯑꯣꯏꯅ ꯆꯥꯅꯤꯡꯉꯦꯕ
ꯑꯣ ꯉꯥꯅꯨ ꯊꯣꯡꯕꯒꯤ ꯈꯔ ꯅꯝꯂꯞꯅ ꯏꯀꯞꯅ ꯇꯧꯔꯒ ꯑꯩꯈꯣꯏ ꯃꯨꯁꯨꯛ ꯃꯨꯅꯒ ꯃꯨꯔꯞꯅ ꯊꯣꯡꯕꯗꯣ ꯑꯗꯨ ꯑꯣꯏꯗꯣꯏꯔ ꯇꯧꯔꯤꯁꯦ ꯑꯗꯨꯗꯤ ꯍꯣꯔꯦꯟ ꯅꯪꯅ ꯑꯄꯥꯝꯕ ꯃꯑꯣꯡꯗꯣ ꯊꯣꯡꯁꯦꯅ ꯍꯥꯏꯌꯨ ꯀꯩꯅꯣ ꯍꯥꯏꯗꯤ ꯅꯪꯅ ꯄꯥꯝꯃꯤꯕ ꯃꯑꯣꯡꯗꯣ ꯍꯥꯎꯇꯕ ꯃꯑꯣꯡꯅꯤ ꯍꯥꯏꯕꯁꯨ ꯅꯠꯇꯕꯅꯤꯅ ꯑꯍꯥꯎꯕ ꯃꯑꯣꯡꯅꯤꯅ ꯑꯗꯨ ꯊꯣꯡ ꯃꯆꯥꯁꯤꯅ ꯍꯥꯏꯌꯨꯗꯥꯅ ꯍꯧꯔꯦꯟ
ꯍꯣꯏ ꯑꯗꯨꯃꯥꯏꯅ ꯑꯣꯏꯅ ꯍꯥꯏꯒꯗꯧꯔꯤꯅꯦ ꯆꯤꯆꯦꯗꯤ ꯀꯩꯅ ꯀꯩ ꯏꯟꯁꯥꯡꯅ ꯏꯍꯥꯎ ꯍꯥꯎꯔꯤꯅꯣ ꯍꯧꯖꯤꯛꯀꯥꯟꯁꯤꯕꯨ ꯅꯠꯇ꯭ꯔꯒ ꯍꯥꯏꯗꯤ ꯍꯧꯖꯤꯛ ꯍꯥꯎꯕ ꯍꯥꯏꯁꯦ ꯍꯧꯖꯤꯛ ꯍꯧꯖꯤꯛꯀꯤ ꯅꯠꯇꯕꯀꯣ ꯑꯗꯨꯝ ꯍꯦꯟꯅ ꯄꯥꯝꯕꯗꯣ ꯀꯔꯝꯕꯅ ꯑꯣꯏꯅ ꯄꯥꯝꯃꯤꯅꯣ ꯏꯟꯁꯥꯡꯁꯦ
ꯑꯁ ꯑꯩꯒꯤ ꯑꯣꯏꯅꯗꯤ ꯏꯟꯖꯥꯡꯁꯤ ꯑꯄꯥꯝꯕ ꯑꯁꯤ ꯈꯪꯗꯦ ꯒ꯭ꯌꯥꯟ ꯇꯥꯗꯦꯅ ꯇꯧꯔꯤꯁꯤ ꯑꯗꯨꯝ ꯆꯥꯕ ꯌꯥꯔꯗꯤ ꯍꯥꯎꯔꯦ ꯍꯥꯏꯗꯣ ꯃꯉꯥꯏꯔꯦ ꯑꯗꯣ ꯑꯗꯨꯝ ꯌꯦꯔꯨꯝ ꯉꯧꯔꯒ ꯆꯥꯛꯀꯛ ꯈꯛꯇꯪ ꯇꯣꯠꯂ ꯆꯥꯕꯗꯨꯁꯨ ꯑꯗꯨꯝ ꯍꯥꯎꯖꯤꯜꯂꯛꯑꯦ ꯍꯧꯖꯤꯛꯁꯦ ꯈꯪꯗꯦ ꯑꯩ ꯆꯤꯟꯁꯤ ꯄꯪꯒꯥꯎꯗꯍꯥꯎꯒꯤ ꯇꯧꯔꯤꯁꯤꯦ ꯍꯧꯖꯤꯛꯀꯥꯟꯁꯤ ꯏꯁꯤꯡ ꯇꯣꯠꯂꯒ ꯆꯥꯕꯁꯨ ꯍꯥꯎꯗꯧ ꯃꯥꯟꯖꯜꯂꯛꯑꯦ ꯃꯁꯤ ꯑꯩꯅ ꯈꯟꯕꯗ ꯏꯁꯤꯡ ꯇꯣꯠꯂꯒ ꯆꯥꯕꯁꯤꯁꯨ ꯍꯥꯎꯔ ꯌꯦꯡꯒꯦꯅ ꯑꯝꯇꯪ ꯈꯜꯂꯤꯅꯤꯅ ꯇꯧꯔꯤꯁꯤ ꯃꯤ ꯌꯥꯝ ꯍꯥꯎ ꯍꯥꯎꯅ ꯆꯥꯅꯕ ꯎꯏꯅꯦ ꯅꯪ ꯅꯪꯗꯤ ꯈꯪꯕ꯭ꯔꯥꯗ ꯏꯁꯤꯡꯒ ꯆꯥꯛꯒ ꯇꯣꯠꯂ ꯆꯥꯕꯗꯣ ꯇꯥꯕ꯭ꯔꯣ ꯇꯥꯕ꯭ꯔꯣ ꯍꯥ ꯇꯥꯕ꯭ꯔꯣ
ꯑꯣ ꯑꯣ ꯇꯥꯔꯦ ꯉꯁꯥꯏ
ꯀꯩꯅꯣ ꯄꯣꯠ ꯄꯠ ꯇꯠ ꯀꯨꯝ ꯇꯧꯋꯦ
ꯑꯥ ꯄꯠ ꯄꯠ ꯇꯠꯄ ꯃꯥꯂꯦ
ꯑꯣ ꯑꯩꯅ ꯍꯪꯈꯤꯕꯗꯣ ꯍꯥꯏꯔꯛꯀꯦ
ꯑꯣ ꯑꯣ ꯍꯣꯏ ꯍꯣꯏ
ꯏꯁꯤꯡꯒ ꯆꯥꯛꯀ ꯇꯣꯠꯂ ꯆꯥꯕꯁꯤꯁꯨ ꯍꯥꯎꯗꯧ ꯃꯥꯜꯂꯦꯕ ꯅꯪꯗꯤ ꯏꯁꯤꯡꯒ ꯆꯥꯛꯀ ꯇꯣꯠꯂꯒ ꯆꯥꯔ ꯌꯦꯡꯉꯕ꯭ꯔꯣꯕ
ꯑꯁ ꯑꯗꯨꯕꯨ ꯑꯩ ꯆꯥꯗꯤꯌꯦ ꯑꯗꯨꯗꯨꯗꯤ ꯍꯥꯏꯗꯤ ꯀꯩ ꯍꯥꯏꯗꯣꯏꯅꯣ ꯍꯣꯏ ꯆꯥꯛ ꯍꯥꯎꯔꯕꯨꯗꯤ ꯑꯗꯨꯕꯨꯗꯤ ꯍꯥꯎꯗꯣꯏꯅꯦꯕꯀꯣ ꯑꯗꯣ ꯑꯩ ꯆꯥꯕꯗꯤ ꯌꯥꯎꯗ꯭ꯔꯤ ꯃꯥꯜꯂꯦ ꯑꯗꯨꯃꯥꯏꯅ ꯆꯥꯛ ꯍꯥꯎꯇ꯭ꯔꯗꯤ ꯑꯩꯈꯣꯏꯒꯤ ꯁꯨꯄꯔ ꯐꯥꯏꯟꯒ ꯍꯥꯏꯅꯕꯗꯣ ꯆꯥꯛ ꯑꯃ ꯑꯗꯨꯝ ꯌꯦꯟꯕꯗꯣ ꯑꯗꯨ ꯆꯥꯛꯇꯨꯗ ꯏꯁꯤꯡꯅ ꯇꯣꯠꯂꯗꯤ ꯐꯖꯔꯅꯤ
ꯑꯦ ꯑꯗꯨ ꯆꯥꯅꯤꯡꯕ ꯃꯤꯗꯤ ꯑꯃꯨꯛ ꯍꯥꯏꯗꯤ ꯆꯥꯕ ꯄꯦꯠꯇꯕ ꯃꯤ ꯍꯥꯏꯗꯧꯔꯗꯤ ꯏꯁꯤꯡꯒ ꯆꯥꯛꯀ ꯈꯛꯇꯪ ꯇꯣꯠꯂꯒꯅꯦ ꯃꯣꯔ ꯇꯦꯛꯄꯒ ꯆꯤꯛꯑꯒ ꯑꯗꯨꯃꯥꯏꯅ ꯆꯥꯕꯁꯨ ꯌꯥꯎꯋꯤ ꯇꯧꯔꯤꯁꯦ ꯇꯧꯔꯤꯁꯦ ꯑꯗꯨ ꯅꯪ ꯉꯁꯥꯏ ꯉꯥꯅꯨ ꯐꯣꯡꯕꯩ ꯋꯥꯔꯤꯗꯣ ꯃꯈꯥ ꯈꯔ ꯁꯥꯟꯅꯁꯤꯅꯦ ꯑꯩꯁꯨ ꯈꯔ ꯇꯤꯟ ꯌꯣꯠꯄ ꯌꯥꯔꯣꯏ ꯌꯦꯡꯉꯦ ꯇꯧꯔꯤꯁꯦ ꯑꯗꯣ ꯑꯗꯨ ꯅꯣꯏ ꯉꯥꯅꯨ ꯆꯥꯗꯣꯏꯁꯤꯕꯨ ꯉꯥꯅꯨꯒ ꯆ ꯆꯥꯛꯀ ꯈꯛꯇ ꯆꯥꯗꯣꯏꯔꯥ ꯅꯠꯇ꯭ꯔꯒꯅ ꯑꯇꯣꯞꯄꯗꯤ ꯀꯩꯀꯩ ꯍꯥꯞꯇꯣꯏꯅꯣ ꯇꯧꯔꯤꯁꯦ ꯑꯗꯨꯒ ꯃꯣꯏ ꯕꯕꯨꯕꯣꯏꯗꯨꯁꯨ ꯑꯗꯨꯝ ꯉꯥꯅꯨ ꯆꯥꯕ꯭ꯔꯣ ꯍꯧꯖꯤꯛꯁꯦ
ꯑꯧꯕꯄꯨ ꯑꯣꯏꯔꯁꯨ ꯑꯗꯨꯝ ꯉꯥꯅꯨꯁꯤꯗꯤ ꯑꯗꯨꯝ ꯆꯥꯏꯌꯦ ꯍꯥꯏꯗꯤ ꯑꯗꯨꯝ ꯆꯥꯕ ꯀꯥꯟꯗ ꯑꯍꯟꯗꯣ ꯆꯥꯕ ꯆꯥꯗꯕ ꯂꯩꯗꯅ ꯉꯥꯗ ꯍꯦꯟꯅ ꯆꯥꯕ ꯉꯥ ꯈꯛꯇꯪ ꯆꯥꯕ ꯂꯩꯗꯅ ꯑꯗꯨꯒꯨꯝꯕꯗꯨꯗꯤ ꯇꯧꯗꯦꯕ ꯉꯥ ꯆꯥꯏ ꯑꯗꯩ ꯑꯗꯨꯝ ꯌꯦꯟ ꯆꯥꯏ ꯑꯗꯣ ꯑꯍꯦꯟꯕꯗꯤ ꯆꯥꯗꯦ ꯉꯥꯅꯨꯒꯨꯝꯕ ꯉꯥ ꯌꯦꯟ ꯉꯥꯅꯨ ꯁꯃꯥꯏ ꯑꯗꯨꯒ ꯑꯇꯣꯞꯄ ꯂꯩꯕꯈꯩꯗꯨꯗꯤ ꯆꯥꯗꯤ ꯆꯥꯗꯦꯕꯀꯣ ꯑꯗꯨꯗꯨꯅ ꯑꯩꯈꯣꯏ ꯊꯣꯡꯕꯁꯦ ꯉꯥꯅꯨ ꯈꯛꯇꯪ ꯊꯣꯡꯉꯗꯧ ꯃꯥꯜꯂꯦ ꯍꯥꯏꯕꯗꯤ ꯃꯊꯦꯜꯗꯣ ꯌꯥꯝꯃꯜꯂꯗꯤꯅꯦꯀꯣ ꯆꯥꯗꯦꯕ ꯑꯗꯩ ꯑꯩꯈꯣꯏ ꯃꯃꯣꯁꯦ ꯑꯁꯤꯁꯤꯗꯤ ꯀꯩꯅꯣ ꯑꯍꯥꯎꯕ ꯊꯣꯡꯉꯒꯕꯨ ꯑꯍꯥꯎꯕ ꯊꯣꯡꯉꯒꯕꯨ ꯀꯔꯤꯒꯤ ꯏꯔꯣꯟꯕꯅꯣꯒ ꯍꯥꯏꯕꯗꯣ ꯏꯔꯣꯟꯕ ꯑꯃ ꯍꯥꯞꯆꯤꯟꯁꯦ ꯍꯥꯏꯔꯁꯨ ꯑꯗꯨꯃꯥꯏꯅ ꯍꯥꯏꯔꯛꯇꯣꯏꯕ ꯃꯤꯅꯦꯕꯀꯣ ꯑꯗꯨꯝ ꯑꯩꯈꯣꯏ ꯄꯨꯄꯨꯔꯁꯨ ꯑꯗꯨꯝ ꯑꯍꯥꯎꯕꯕꯨ ꯑꯣꯏꯔꯗꯤ ꯌꯥꯔꯦ ꯑꯗꯨꯗꯨꯅ ꯎ ꯈꯪꯗꯦ ꯑꯍꯥꯎꯕꯁꯦ ꯑꯗꯨꯝꯗꯤ ꯆꯥꯗꯤ ꯆꯥꯕꯖꯥꯠꯅꯤ ꯑꯩꯈꯣꯏ ꯁꯤ ꯏꯃꯨꯡꯁꯦ
ꯑꯦ ꯑꯁ ꯆꯥꯗꯧꯅꯤ ꯑꯍꯥꯎꯕꯁꯤ ꯑꯍꯥꯎꯕ ꯆꯥꯔꯗꯤ ꯋꯥꯈꯜꯁꯨ ꯅꯨꯡꯉꯥꯏꯕꯅꯤ ꯍꯥꯏꯗꯤ ꯄꯨꯛꯇꯨ ꯊꯜꯂꯗꯤ ꯋꯥꯈꯜꯁꯨ ꯅꯨꯡꯉꯥꯏꯗꯅ ꯄꯨꯛꯇꯨ ꯍꯥꯝꯆꯠꯅꯔꯒ ꯄꯨꯛꯇꯨꯗ ꯀꯨ ꯀꯨ ꯈꯣꯡꯉꯒ ꯂꯩꯇꯥꯔꯒꯗꯤ ꯑꯩꯈꯣꯏꯒꯤ ꯊꯕꯛ ꯇꯧꯕꯗꯁꯨ ꯃꯪꯉꯝ ꯆꯠ ꯂꯩꯇꯦꯗꯅ ꯑꯗꯨꯝ ꯆꯥꯗꯕꯅꯤ ꯑꯍꯥꯎꯕꯁꯦ ꯑꯣꯏꯅ ꯑꯗꯨꯅꯦ ꯃꯤ ꯈꯔ ꯈꯔꯗꯤ ꯂꯩꯕꯅꯤ ꯑꯗꯨꯃꯥꯏꯅ ꯏꯟꯁꯥꯡꯁꯨ ꯍꯥꯎꯔꯨꯁꯤꯗꯕꯨ ꯀꯔꯤ ꯑꯇꯣꯞꯄ ꯆꯥꯔꯣꯏꯗꯕꯅꯣ ꯍꯥꯏꯔ ꯑꯗꯨ ꯑꯩꯁꯨ ꯈꯔ ꯇꯧꯋꯦ ꯑꯗꯨꯝ ꯍꯥꯏꯗꯤ ꯁꯝꯅ ꯍꯥꯏꯔꯕꯗ ꯉꯥꯒꯨꯝꯕ ꯊꯣꯡ ꯇꯥꯔꯒꯗꯤ ꯀꯣ ꯉꯥ ꯊꯣꯡꯕꯒ ꯌꯦꯟꯁꯥꯡ ꯀꯩꯅꯣ ꯆꯥꯛꯇꯨꯒ ꯆꯥꯁꯤ ꯑꯗꯨꯝ ꯌꯥꯔꯦꯕ ꯑꯗꯩꯗꯤ ꯁꯥꯏꯠꯇꯒ ꯑꯩꯈꯣꯏꯒꯤ ꯃꯕꯨꯛ ꯉꯧꯕꯒ ꯃꯔꯤꯟꯈꯥꯡ ꯉꯧꯕꯒ ꯌꯥꯎꯕꯗꯣ ꯑꯩꯗꯤ ꯆꯥꯗꯦ ꯑꯗꯨꯝꯕꯗꯣ ꯍꯥꯏꯗꯤ ꯍꯌꯦꯡꯒꯤ ꯑꯣꯏꯅ ꯆꯥꯅꯕ ꯊꯝꯖꯤꯜꯂꯦꯕ
ꯎꯝ ꯍꯣꯏ ꯆꯥꯛ ꯂꯥꯝꯃꯒ ꯍꯥꯏꯗꯤ ꯃꯤ ꯑꯃ ꯋꯥꯔꯤꯒꯁꯨ ꯂꯩꯔꯦ ꯍꯥꯏꯗꯤ ꯃꯤ ꯈꯔꯗꯤ ꯍꯥꯏꯅꯗ꯭ꯔꯣ ꯆꯥꯛ ꯊꯣꯡꯉꯝꯗꯥꯏꯗꯒꯨꯝꯕ ꯑꯗꯨꯝ ꯆꯥꯛ ꯊꯣꯡꯗꯣꯔꯤꯕ ꯄꯨꯖꯥꯔꯤꯗꯣ ꯑꯗꯨꯗꯣ ꯃꯕꯨꯛ ꯊꯟꯈ꯭ꯔꯗꯤ ꯑꯁ ꯍꯥꯎꯔꯅꯤ ꯅꯪ ꯊꯣꯡꯗꯣꯏ ꯏꯟꯖꯥꯡꯗꯨꯗꯤꯒ ꯍꯥꯏꯅꯕꯒꯁꯨ ꯂꯩꯇ꯭ꯔꯥ ꯑꯗꯣ ꯑꯩꯗꯤꯀꯣ ꯍꯥꯏꯗꯤ ꯑꯗꯨꯝ ꯀꯔꯤꯅꯣ ꯆꯥꯛꯇꯣ ꯑꯩ ꯊꯣꯡꯗꯣꯔꯤꯕ ꯑꯩꯗꯣ ꯇꯠꯈꯩ ꯂꯥꯝꯃꯒ ꯀꯃꯥꯏꯅ ꯏꯟꯖꯥꯡꯒꯗꯣ ꯍꯥꯎꯅ ꯄꯨꯊꯣꯔꯛꯇꯣꯏꯅꯣ ꯏꯁꯧꯒꯗꯣ ꯂꯥꯡꯉꯦ ꯂꯥꯡꯉꯦ ꯆꯥꯛ ꯂꯥꯝꯕ ꯃꯤꯁꯦ ꯝ ꯏꯁꯧ ꯑꯗꯨꯝ ꯇꯧꯋꯦ ꯍꯥꯏꯗꯅꯀꯣ ꯑꯗꯨꯃꯥꯏꯅ ꯇꯧꯕ ꯃꯤꯗꯨꯅ ꯀꯃꯥꯏꯅ ꯏꯟꯖꯥꯡ ꯑꯍꯥꯎꯕ ꯄꯨꯊꯣꯔꯛꯇꯣꯏꯅꯣ ꯅꯠꯇ꯭ꯔꯥ ꯑꯗꯨꯅ ꯑꯩꯁꯦ ꯉꯔꯥꯡꯁꯦ ꯅꯨꯃꯤꯗꯥꯡ ꯋꯥꯏꯔꯝꯁꯦ ꯆꯥꯛꯁꯦ ꯂꯥꯝꯈꯠꯂꯛꯑꯦꯕꯀꯣ ꯑꯩꯁꯦ ꯆꯥꯁꯨ ꯊꯛꯍꯧꯗ꯭ꯔꯦ ꯅꯨꯡꯊꯤꯟꯗ ꯀꯩꯀꯩ ꯑꯆꯥꯄꯣꯠꯁꯥꯕꯗꯨꯁꯨ ꯑꯃꯝꯐꯥꯎ ꯆꯥꯍꯧꯗ꯭ꯔꯕ ꯑꯗꯨ ꯑꯗꯨꯒꯤ ꯆꯥꯛꯇꯣ ꯄꯨꯄꯨꯗ ꯌꯦꯟ ꯊꯣꯡꯕ ꯂꯩꯍꯜꯂꯦꯀꯣ ꯑꯗꯨꯗꯨꯒꯅꯦ ꯆꯥꯊꯣꯛꯑꯦ ꯆꯥꯊꯣꯛꯄꯗꯨꯗꯅꯦ ꯄꯨꯛꯁꯦ ꯍꯦꯛꯇ ꯂꯣꯏ ꯊꯟꯈꯔꯦꯕꯀꯣ ꯑꯗꯣ ꯄꯨꯄꯨꯅ ꯎ ꯍꯣꯔꯦꯟꯗꯤ ꯏꯟꯖꯥꯡ ꯍꯥꯎꯗꯧꯔꯤ ꯌꯥꯏꯌꯦꯀꯣ ꯑꯩꯅ ꯍ ꯑꯗꯨꯣꯏꯅꯦ ꯍꯥꯎꯇ꯭ꯔꯤꯛ ꯍꯥꯎꯅ ꯊꯣꯡꯗꯣꯏꯅꯦ ꯍꯥꯏꯕꯀꯣ ꯎ
ꯍꯥꯏꯔꯣ ꯍꯥꯏꯔꯣꯑꯣ
ꯑ ꯇꯥꯕꯁꯦ
ꯇꯥꯔꯦ ꯍꯥꯏꯔꯛꯑꯣ ꯍꯥꯏꯔꯛꯑꯣ ꯃꯈꯥ ꯑꯗꯨꯝ ꯍꯥꯏꯔꯛꯣꯑꯣ
ꯎꯝ ꯑꯗꯨꯅꯤꯗ ꯑꯇꯣꯞꯄ ꯂꯩꯇꯦ
ꯑꯩꯗꯤ ꯅꯪ ꯃꯈꯥꯏ ꯍꯥꯏꯔ ꯀꯣꯂ ꯅꯪ ꯉꯥꯏꯔ ꯂꯩꯔꯒ ꯍꯣꯏꯅꯦ ꯑꯗꯨꯅꯤꯅꯦ ꯅꯪꯗꯤ ꯉꯔꯥꯡ ꯑꯗꯨꯃꯥꯏꯅ ꯅꯨꯡꯊꯤꯟꯗꯣ ꯑꯆꯥꯄꯣꯠ ꯆꯥꯎꯍꯥꯎꯗ꯭ꯔꯗꯤ ꯑꯃꯨꯛꯅꯦ ꯐꯔꯛꯇꯤ ꯇꯥꯕꯅꯤ ꯈꯔ ꯈꯔ ꯆꯥꯗꯗꯤ ꯍꯥꯏꯗꯤꯀꯣ ꯑꯃꯨꯛ ꯊꯦꯡꯅ ꯆꯥꯁꯤꯜꯂꯁꯨ ꯆꯥꯛ ꯆꯥꯕꯗꯣ ꯐꯔꯛ ꯇꯥꯕꯅꯦꯕ ꯑꯗꯨꯒ ꯑꯃꯨꯛ ꯍꯥꯏꯗꯤ ꯈꯤꯇꯪꯒꯂꯞꯅ ꯆꯥꯈ꯭ꯔꯒ ꯃꯇꯝ ꯆꯥꯅ ꯆꯥ ꯇꯥꯔꯒꯗꯤ ꯆꯞ ꯆꯥꯕꯅꯦꯕ ꯅꯨꯃꯤꯠ ꯅꯨꯃꯤꯗꯥꯡꯒꯤ ꯆꯥꯛ ꯆꯥꯕ ꯑꯩꯁꯨ ꯅꯨꯃꯤꯗꯥꯡꯒꯤ ꯆꯥꯛ ꯆꯥꯕꯒ ꯑꯗꯨꯃꯥꯏꯅ ꯅꯨꯡꯊꯤꯜꯒꯤ ꯑꯆꯥꯄꯣꯠ ꯆꯥꯕꯒ ꯅꯟꯁꯤꯟꯅꯔꯛꯑꯗꯤꯀꯣ ꯍꯦꯛꯇ ꯅꯨꯃꯤꯗꯥꯡ ꯆꯥꯛ ꯆꯥꯕꯁꯨ ꯌꯥꯗꯦ ꯇꯧꯔꯤꯁꯦ ꯑꯗꯨꯅꯦ ꯑꯗꯨꯅꯤꯅ ꯉꯔꯥꯡ ꯑꯗꯨꯝ ꯆꯥꯛꯆꯥꯥꯗꯅ ꯇꯣꯛꯑꯕ꯭ꯔꯣ
ꯆꯥꯛ ꯆꯥꯛꯄꯨꯗꯤ ꯆꯥꯏꯌꯦ ꯈꯔꯗꯤ ꯆꯥꯏꯌꯦ ꯑꯗꯨꯝ ꯍꯣꯔꯦꯟ ꯑꯍꯤꯡꯗꯣ ꯇꯨꯝꯕ ꯌꯥꯔꯣꯏꯅꯀꯣ ꯑꯗꯨꯣ ꯆꯦ ꯅꯣꯡꯁꯨ ꯍꯥꯏꯐꯦꯠ ꯄꯥꯊꯔꯛꯑꯦ ꯑꯗꯣ ꯑꯩꯈꯣꯏꯁꯨ ꯑꯝꯇ ꯂꯧꯊꯣꯛꯎꯔꯤꯒꯦ ꯑꯗꯨꯒ ꯍꯣꯔꯦꯟ ꯊꯣꯡꯕꯒꯤ ꯋꯥꯔꯤ ꯑꯃꯨ ꯇꯧꯔꯁꯦ
ꯍꯣꯏ ꯍꯣꯏ ꯆꯠꯂꯨꯔꯣꯏ ꯆꯠꯂꯨꯔꯣ
ꯍꯣꯏ ꯍꯣꯏ ꯊꯝꯃꯦꯀꯣ ꯑꯗꯨꯗꯤ